ꯎꯝ ꯎꯝ ꯉꯁꯥꯏꯗꯣ ꯋꯥ ꯉꯥꯡꯉ ꯂꯩꯔꯒ ꯃꯨꯠꯂ ꯂꯩꯔꯒ
ꯑꯣ ꯑꯩꯁꯨ ꯋꯥ ꯉꯥꯡꯉꯤꯅꯦ ꯑꯗꯨꯒ ꯃꯨꯠꯂ ꯂꯩꯔꯝꯃꯦ ꯑꯩꯅ ꯀꯩꯅꯣ ꯈꯨꯝꯃꯛꯇ꯭ꯔꯤꯗꯣꯅ ꯈꯜꯂꯦ ꯑꯗꯨꯒ ꯀ ꯍꯧꯖꯤꯛꯀꯤꯗꯣ ꯐꯥꯏꯚ ꯃꯤꯅꯤꯠꯁꯇꯔꯣ ꯑꯩꯅ ꯈꯟꯕꯖꯦ ꯇꯦꯟ ꯃꯤꯅꯠꯁꯁꯤ ꯌꯧꯗꯧ ꯃꯥꯟꯗꯦꯗ
ꯑꯗꯣ ꯍꯥꯏꯒꯅꯣ
ꯑꯗꯨ ꯄꯟꯒꯅꯨ ꯍꯥꯏꯕꯅꯦ
ꯌꯥꯏꯗ ꯋꯥ ꯃꯈꯥ ꯇꯥꯔꯛꯑꯣ
ꯅꯪꯗꯤ ꯃꯅꯤꯄꯨꯔꯤ ꯃꯨꯚꯤ ꯌꯦꯡꯕ꯭ꯔꯣ
ꯎꯝ ꯑꯗꯨꯝ ꯌꯦꯡꯉꯦ ꯑꯩꯈꯣꯏ ꯏꯕꯣꯛꯇꯣ
ꯑꯥ
ꯃꯅꯤꯄꯨꯔꯤ ꯐꯤꯂꯝ ꯌꯥꯝ ꯄꯥꯝꯕꯅꯦꯕ ꯑꯗꯣ ꯑꯩꯒꯤ ꯐꯣꯟꯗꯁꯨ ꯑꯗꯨꯝ ꯌꯦꯡꯕ ꯃꯔꯛ ꯃꯔꯛꯇ ꯑꯗꯨꯒ ꯑꯩꯁꯨ ꯑꯗꯨꯝ ꯌꯦꯡꯉꯦ ꯐꯣꯟꯗꯒꯤ ꯑꯥ ꯀꯔꯤꯔꯥ ꯎꯝ ꯑꯩꯒꯤ ꯐꯦꯁꯕꯨꯛ ꯈ꯭ꯔꯁ ꯍꯥꯏꯕ꯭ꯔꯥ ꯀꯔꯤ ꯍꯥꯏꯕ꯭ꯔꯥ ꯑꯗꯨꯅꯦ ꯑꯗꯨꯒ ꯀꯥꯎꯔꯦ ꯑꯩ ꯅꯍꯥꯟ ꯁꯨꯝꯃ ꯌꯦꯡꯔꯝꯕꯗꯣ ꯎꯝ ꯑꯦ ꯃꯃꯤꯡꯗꯣ ꯀꯥꯎꯈ꯭ꯔꯦꯅꯦ ꯐꯤꯂꯝ ꯃꯃꯤꯡꯗꯣ
ꯑꯥ ꯑꯩꯗꯣ ꯁꯨꯝ ꯑꯩꯗꯣ ꯍꯥꯏꯗꯤ ꯑꯩꯒꯤ ꯐ꯭ꯔꯦꯟ ꯃꯌꯥꯝꯁꯤꯗ ꯇ꯭ꯔꯥꯏꯕ ꯃꯌꯥꯝ ꯂꯩꯕꯀꯣ ꯑꯗꯣ ꯅꯪꯒꯤ ꯇ꯭ꯔꯥꯏꯕ ꯅꯪꯒꯤ ꯇ꯭ꯔꯥꯏꯞ ꯑꯁ ꯁꯦꯡꯕ ꯅꯪꯒꯤ ꯇ꯭ꯔꯥꯏꯞꯇꯨꯒꯤ ꯂꯦꯡꯒ꯭ꯋꯦꯖꯇ ꯀꯩꯅꯣꯝꯃ ꯍꯥꯏꯔꯛꯎꯅꯦ ꯑꯗꯨꯒ ꯑꯩ ꯈꯪꯕ ꯉꯝꯕ꯭ꯔꯥ ꯌꯦꯡꯒꯦ
ꯑꯇꯣꯞꯄ ꯂꯣꯟ ꯁꯤꯖꯤꯟꯅꯕ ꯌꯥꯕ꯭ꯔꯣ
ꯑꯣ ꯌꯥꯗꯕꯣ
ꯑ
ꯑꯣ ꯆꯨꯝꯃꯦꯅꯦ
ꯎꯝ ꯃꯅꯤꯄꯨꯔꯤ ꯈꯛꯇ ꯉꯥꯡꯗꯣꯏꯕ
ꯑꯁ ꯑꯩꯗꯤ ꯉꯁꯥꯏꯗꯩ ꯏꯪꯂꯤꯁꯁꯨ ꯁꯨꯝ ꯁꯤꯟꯅꯩꯌꯦ ꯃꯇꯦꯛ ꯃꯇꯦꯛ
ꯑꯥꯏ ꯈꯔ ꯈꯔꯗꯤ ꯀꯥꯏꯗꯦ ꯑꯗꯨꯕꯨꯗꯤ ꯑꯗꯣ ꯌꯥꯝꯅꯗꯤ ꯁꯤꯖꯤꯟꯅꯒꯅꯨ ꯍꯥꯏꯕꯅꯦꯕ
ꯑꯣ ꯍꯣ ꯈꯪꯉꯦ ꯈꯪꯉꯦ
ꯎꯝ ꯑꯗꯣ ꯐ ꯐꯔꯗꯤ ꯁꯤꯖꯤꯟꯅꯥꯗꯕꯅꯗꯤ ꯐꯕꯅꯦ ꯑꯗꯣ
ꯁꯤꯖꯤꯟꯅꯗꯕꯅ ꯐꯥꯕꯅꯦ
ꯎꯝ
ꯍꯣꯏ ꯑꯩ ꯁꯤꯟꯅꯔꯔꯣꯏ ꯑꯗꯨꯗꯤ
ꯎꯝ ꯅꯪ ꯍꯧꯖꯤꯛꯁꯨ ꯅꯃꯥꯟꯅꯕꯁꯤꯡꯒ ꯂꯩꯕ꯭ꯔꯣ
ꯑꯩ ꯕꯦꯜꯀꯣꯅꯤꯗ ꯂꯩꯌꯦ ꯃꯣꯏꯗꯤ ꯔꯨꯝ ꯃꯅꯨꯡꯗ ꯂꯩ
ꯎꯝ ꯇꯨꯝꯕꯗꯤ ꯇꯣꯝꯇ ꯇꯨꯝꯕ꯭ꯔꯥ ꯀꯅꯥꯒ ꯏꯃꯥꯟꯅꯕ ꯇꯨꯝꯕ꯭ꯔꯥ
ꯑ ꯑꯩꯒꯤ ꯐ꯭ꯔꯦꯟ ꯑꯃꯒ ꯇꯨꯝꯃꯦ ꯃꯣꯏ ꯐ꯭ꯔꯦꯟ ꯑꯅꯤ ꯑꯃꯅ ꯃꯈꯥꯗ ꯇꯨꯝꯃꯦ
ꯎꯝ ꯅꯇꯣꯝꯇ ꯇꯨꯝꯔꯗꯤ ꯀꯤꯒꯅꯦꯕ
ꯑꯥꯏ ꯅꯠꯇꯦꯗ ꯑꯈꯣꯏꯒꯤ ꯍꯣꯇꯦꯜꯖꯦ ꯃꯣꯏꯒꯤ ꯀꯣꯝꯄꯦꯅꯤꯗꯨꯅ ꯕꯨꯛ ꯇꯧꯕꯤꯕꯅꯦꯕ
ꯎꯝ
ꯑꯈꯣꯏꯒꯤ ꯁꯨꯝ ꯃꯣꯏꯅ ꯀꯧꯔꯛꯄꯒꯤ ꯆꯠꯄꯅꯦꯕ ꯑꯗꯨꯒ ꯇꯤꯛꯀꯦꯠꯁꯨ ꯃꯣꯏꯅ ꯔꯤꯌꯦꯝꯚꯔꯁ ꯇꯧꯔꯛꯇꯧꯅꯦꯕ ꯑꯗꯨꯒ ꯑꯥ ꯁꯤꯗ ꯂꯥꯛꯄꯒꯤ ꯇꯤꯛꯀꯦꯠꯁꯨ ꯑꯈꯣꯏ ꯌꯧꯔꯛꯇ꯭ꯔꯤꯉꯩꯗ ꯃꯣꯏꯅ ꯕꯨꯛ ꯇꯧꯔ ꯊꯝꯒ꯭ꯔꯕꯅꯦꯕ ꯁꯤꯒꯤ ꯁꯒꯤ ꯀꯩꯅꯣꯁꯤ ꯍꯣꯇꯦꯜꯁꯦ
ꯎꯝ ꯎꯝ
ꯑꯗꯨꯅ ꯁꯤꯒꯤ ꯍꯣꯇꯦꯜꯗ ꯑꯁꯦꯡꯕꯅꯤ ꯃꯤ ꯑꯍꯨꯝ ꯂꯩꯌꯨ ꯍꯥꯏꯕꯅꯦꯕ ꯑꯗꯨ ꯑꯈꯣꯏ ꯃꯅꯤꯄꯨꯔꯗꯒꯤ ꯑꯈꯣꯏ ꯃꯔꯤ ꯂꯥꯛꯄ ꯑꯈꯣꯏ ꯐ꯭ꯔꯦꯟ ꯑꯍꯨꯝ ꯑꯝꯒ ꯑꯩꯒ ꯑꯗꯨ ꯑꯈꯣꯏ ꯃꯔꯤꯗꯨꯗꯒꯤ ꯃꯤ ꯑꯃ ꯃꯌꯥꯡ ꯃꯔꯛꯇ ꯆꯠꯂꯣ ꯍꯥꯏꯕꯗꯤ ꯑꯝꯇ ꯌꯥꯗ꯭ꯔꯦ ꯑꯩꯁꯨ ꯇꯜꯂꯦ
ꯎꯝ
ꯑꯗꯨꯅ ꯑꯁ ꯑꯗꯨꯗꯤ ꯃꯔꯤ ꯂꯩ ꯂꯩꯁꯜꯂꯖꯦꯅ ꯂꯩꯁꯜꯂꯦ ꯑꯈꯣꯏ ꯃꯔꯤ
ꯎꯝ ꯎꯝ ꯅꯣꯏ ꯄꯨꯟꯅ ꯂꯩꯕꯅꯤꯅ ꯅꯨꯡꯉꯥꯏꯒꯅꯤꯅꯦ
ꯑꯧ ꯅꯨꯡꯉꯥꯏ ꯅꯨꯡꯉꯥꯏꯕꯗꯤ ꯌꯥꯝꯅ
ꯎꯝ ꯅꯇꯣꯝꯇ ꯑꯣꯏꯔꯗꯤ ꯅꯨꯡꯉꯥꯏꯔꯔꯣꯏꯕ
ꯑꯁ ꯏꯇꯣꯝꯗ ꯑꯣꯏꯔꯗꯤ ꯅꯨꯡꯉꯥꯏꯔꯔꯣꯏ ꯑꯁ ꯑꯩꯖꯨꯀꯣ ꯑꯩꯗꯣ ꯑꯁꯦꯡꯕꯗꯤꯀꯣ ꯑꯩꯒꯤ ꯐ꯭ꯔꯦꯟ ꯃꯈꯩ ꯑꯩ ꯍꯣꯁꯇꯦꯜ ꯀꯣꯂꯦꯖ ꯍꯣꯁꯇꯦꯜꯗꯀꯣ ꯇ꯭ꯔꯥꯏꯞꯀ ꯌꯥꯝ ꯂꯩꯌꯦꯕ
ꯎꯝ
ꯇ꯭ꯔꯥꯏꯞ ꯌꯥꯝ ꯇ꯭ꯔꯥꯏꯞꯀ ꯃꯌꯥꯝ ꯂꯩꯕꯒꯤ ꯂꯣꯟꯖꯨ ꯈꯔꯒ ꯈꯣꯏꯕ ꯍꯧꯔꯝꯃꯕꯅꯦ
ꯅꯪꯔꯣ
ꯑꯥ
ꯀꯩꯒꯅꯍꯦ ꯈꯣꯏꯒꯅꯤꯍꯦ
ꯍꯧꯖꯤꯛꯄꯨꯗꯤ ꯈꯔ ꯈꯔ ꯀꯣꯏꯔꯛ ꯐꯔꯦ ꯀꯣꯏꯕꯁꯨ ꯍꯌꯦ ꯀꯛꯆꯤꯡ ꯅꯪꯒꯤ ꯃꯔꯣꯜꯗꯣ ꯈꯪꯕꯣ
ꯑ ꯑ ꯃꯩꯇꯩꯔꯣꯟꯂꯣ ꯍꯥꯏꯁꯦ
ꯑ ꯀꯛꯆꯤꯡꯒꯤꯁꯨ ꯃꯣꯏꯖꯨ ꯈꯔ ꯈꯣꯏꯑꯦꯕ ꯑꯗꯣ ꯇ꯭ꯔꯥꯞꯀꯤ ꯈꯨꯀꯣꯏꯒ ꯃꯨꯛ ꯃꯥꯟꯅ ꯅ ꯃꯣꯏꯅ ꯑꯃꯨꯛ
ꯍꯥꯏꯗꯤ ꯃꯣꯏꯅꯈꯣꯏ‌ ꯁꯨꯃꯥꯏꯅ ꯑꯩꯈꯣꯏ ꯑ ꯆꯥꯛ ꯆꯕꯣ
ꯑꯔꯦ
ꯕꯥꯏ ꯅꯪ ꯈꯣꯏ ꯈꯧꯌꯦꯗ
ꯎꯝ ꯅꯣꯏꯁꯤꯅ ꯑꯃꯨꯛ ꯀꯃꯥꯏ ꯇꯧꯔꯤꯖꯥꯠꯅꯣ
ꯑꯈꯣꯏꯒꯤꯗꯤ ꯈꯣꯏꯗꯦ ꯑꯗꯨꯝ ꯁꯇ꯭ꯔꯦꯇ ꯉꯥꯡꯒꯦꯅ ꯔꯥꯏꯠ ꯍꯣꯏ ꯆꯥꯛ ꯆꯥꯔꯕꯣ ꯍꯥꯏ ꯑꯈꯣꯏꯅꯗꯤꯀꯣ ꯑꯗꯨꯒ ꯃꯣꯏꯅꯗꯤ ꯆꯥꯛ ꯆꯔꯕꯣ ꯍꯥꯏ
ꯎꯝ ꯁꯤ ꯑꯩꯈꯣꯏ ꯔꯣꯝꯗ ꯂꯩꯕꯒ ꯃꯥꯟꯅꯩꯗ
ꯍꯥꯏꯗꯤ ꯍꯧꯖꯤꯛ ꯀꯛꯆꯤꯡꯒꯤꯗꯨꯔꯣ
ꯎꯝ ꯃꯣꯏꯒꯤ ꯃꯣꯏꯒꯤ ꯂꯣꯟ ꯈꯣꯏꯕꯗꯣ
ꯑꯥ
ꯑꯈꯣꯏ ꯃꯣꯏꯅ ꯑ ꯑꯈꯣꯏ ꯃꯅꯥꯛꯇꯁꯨ ꯃꯩꯇꯩ ꯂꯩꯌꯦꯕꯀꯣ ꯑꯗꯣ ꯃꯣꯏꯅ ꯈꯣꯏꯕꯗꯣ
ꯑꯥ ꯑꯣ ꯑꯣ ꯑꯗꯨ ꯃꯣꯏ ꯀꯛꯆꯤꯡ ꯃꯆꯥ ꯑꯣꯏꯕ꯭ꯔꯣ ꯀꯛꯆꯤꯡꯗꯒꯤ ꯑꯣꯏꯕ꯭ꯔꯣ
ꯉꯥ ꯅꯠꯇꯦ ꯀꯛꯆꯤꯡ ꯅꯠꯇꯦ ꯎꯝ
ꯑꯣ ꯑꯗꯣ ꯀꯛꯆꯤꯡꯒꯤ ꯑꯁꯦꯡꯕꯗꯤ ꯈꯣꯏꯔꯣꯏꯅꯦ ꯁꯨꯃꯥꯏꯅ ꯋꯥꯔꯤ ꯁꯥꯟꯅꯕ ꯑꯗꯨꯁꯨ ꯑ ꯀꯩ ꯍꯥꯏꯅꯤ ꯅꯪ ꯃꯤ ꯀꯩ ꯀꯧꯕꯔꯣ
ꯑꯗꯨ ꯃꯥꯏ ꯉꯥꯡꯂꯑꯗꯤ ꯃꯩꯇꯩ ꯃꯁꯥ ꯃꯥꯜꯂ ꯂꯣꯏꯍꯦ
ꯃꯥꯟꯗꯔꯔꯣꯏ ꯑꯁꯦꯡꯕ
ꯑꯣ
ꯅꯪ ꯃꯩꯇꯩ ꯃꯆꯥ ꯅꯠꯇꯦ ꯍꯥꯏꯒꯅꯤ
ꯅꯪꯗꯤ ꯃꯇꯧ ꯇꯝꯕꯒ ꯌꯥꯝ ꯍꯩꯅꯦ
ꯑꯁ ꯑꯩꯒꯤ ꯀ꯭ꯂꯥꯁꯇ ꯑꯩꯅ ꯑꯣꯖꯥꯒꯤ ꯃꯇꯧ ꯇꯝꯕꯒꯤ ꯅꯣꯛꯄꯗ ꯅꯣꯛꯄꯗ
ꯎꯝ
ꯑꯗꯣ ꯏꯁꯇ꯭ꯔꯦꯟꯖꯔꯗꯗꯤ ꯑꯩ ꯋꯥꯔꯤ ꯌꯥꯝꯅ ꯁꯥꯗꯦ ꯑꯥꯏ ꯂꯥꯏ ꯄꯨꯔꯥ ꯏꯁꯇꯦꯆꯨꯒꯤ ꯇꯥꯏꯞꯇ ꯂꯩꯔꯅꯤ ꯃꯤꯗꯣ ꯌꯥꯝꯅ ꯏꯁꯇ꯭ꯔꯦꯟꯁ ꯑꯣꯏꯔꯗꯤ
ꯎꯝ
ꯑꯗꯨꯕꯨ ꯑꯗꯨꯝ ꯈꯔ ꯄꯨꯜꯂꯗꯤ ꯈꯔ ꯁꯨꯝ ꯄꯨꯜꯂꯗꯤ ꯂꯥꯛꯑꯦ ꯅꯨꯃꯤꯠ ꯅꯤꯅꯤ ꯍꯨꯝꯅꯤꯒꯨꯝꯕ ꯁꯨꯝ ꯄꯨꯜꯂꯗꯤ ꯑꯗꯨꯝ ꯁꯨꯃꯥꯏꯅ ꯑꯗꯨꯝ ꯏꯟꯇꯦꯛꯁꯟ ꯇꯧꯕ ꯉꯝꯃꯦ ꯍꯥꯏꯗꯤ ꯌꯥꯝꯅ ꯑꯣꯛꯄ ꯎꯔꯦꯕ
ꯎꯝ ꯑꯗꯨꯅꯤ ꯋꯥꯔꯤꯁꯦ ꯑꯩꯁꯨ ꯈꯪꯉꯤꯕ ꯑꯗꯨꯝ ꯏꯃꯥꯟꯅꯕꯤ ꯑꯣꯏꯔꯣ ꯏꯃꯥꯟꯅꯕ ꯑꯣꯏꯔꯣ ꯑꯗꯨꯝ ꯀꯨꯏꯅ ꯐꯥꯎꯔꯛꯑꯗꯤ ꯋꯥꯔꯤꯁꯨ ꯑꯗꯨꯝ ꯁꯥꯟꯅꯕ ꯍꯦꯟꯅ ꯅꯨꯉꯥꯏ ꯅꯨꯡꯉꯥꯏꯔꯛꯄꯅꯦꯕ ꯑꯗꯨꯒ ꯈꯣꯏꯕꯁꯨ ꯂꯩ ꯗꯦ ꯏꯀꯥꯏꯕꯁꯨ ꯂꯩꯇꯦ ꯑꯗꯣ ꯋꯥꯔꯤꯗꯣ ꯑꯗꯨꯝ ꯗꯣꯡ ꯗꯣꯡ ꯍꯦꯛꯇ ꯉꯥꯡꯅꯦꯕ ꯅꯨꯡꯉꯥꯏꯕꯅꯦꯕ
ꯅꯨꯡꯥꯏꯌꯦ
ꯎꯝ ꯑꯍꯥꯟꯕ ꯁꯥꯟꯅꯕꯒ ꯃꯥꯟꯅꯔꯔꯣꯏꯕ
ꯑꯥ ꯑꯥ ꯑꯁ ꯀꯥꯎꯊꯣꯛꯈ꯭ꯔꯦ
ꯎꯝ ꯂꯥꯎꯈ꯭ꯔꯦ
ꯑꯥꯎꯈ꯭ꯔꯦ ꯅꯪꯗꯤ ꯀꯩ ꯇ꯭ꯔꯥꯞꯂꯣ
ꯍꯥꯏꯕ ꯌꯥꯕ꯭ꯔꯣ ꯌꯥꯝ ꯂꯨꯕꯅꯤ ꯁꯤ
ꯑꯗꯨꯝ ꯍꯥꯏꯔꯛꯑꯣ ꯀꯩꯅꯣꯗꯣ ꯐꯥꯔꯁꯇ ꯍꯥꯏꯔꯣ ꯑꯩ ꯈꯪꯗꯦ ꯅꯪꯒꯤ ꯇ꯭ꯔꯥꯏꯞ ꯅꯪꯒꯤ ꯇ꯭ꯔꯥꯏꯞ ꯃꯃꯤꯡꯗꯨꯒꯤ ꯐꯥꯔꯁ ꯂꯦꯇꯔ ꯍꯥꯏꯔꯛꯑꯣ ꯑꯩ ꯈꯪꯅꯤꯡꯉꯤꯕ
ꯎꯝ ꯑꯦꯜ
ꯑꯩꯑꯣ ꯑꯁ ꯀꯩꯅꯣ ꯑꯦꯜ
ꯎꯝ
ꯎꯝ ꯀꯞꯀꯦ ꯍꯧ ꯀꯞꯀꯦ ꯇꯧꯔꯥ ꯈꯪꯗ꯭ꯔꯦꯗ ꯅꯪ ꯈꯪꯅꯤ ꯍꯥꯏꯕ ꯅꯠꯇ꯭ꯔꯣ ꯍꯥꯏꯔꯛꯑꯣ ꯑꯦ ꯍꯧꯖꯤꯛ ꯍꯥꯏꯔꯛꯄ ꯌꯥꯒꯦꯔꯥ
ꯑ ꯂꯩꯠ ꯃꯤ ꯋꯥꯠꯆꯎꯞꯇ ꯇꯦ꯭ꯁꯠ ꯇꯧꯔꯛꯀꯦꯅꯦ ꯑꯗꯨꯗꯤ
ꯎꯝ ꯑꯗꯣ ꯀꯣꯟꯅ ꯇꯧꯔꯛꯑꯣ ꯍꯧꯖꯤꯛ ꯍꯧꯖꯤꯛ ꯋꯥꯔꯤ ꯁꯥꯈꯤꯁꯦ
ꯍꯥ
ꯍꯧꯖꯤꯛꯇꯤ ꯋꯥꯔꯤ ꯁꯥꯈꯤꯁꯦꯕ ꯀꯣꯟꯅ ꯇꯧꯔꯛꯑꯣꯕ ꯑꯗꯨ
ꯑꯣ ꯀꯦ ꯑ ꯑꯩꯅ ꯈꯟꯕ ꯑꯃꯗꯤ ꯂꯩꯌꯦ ꯑꯥꯏꯅ ꯂꯣꯏꯕ꯭ꯔꯥ
ꯍꯣꯏ
ꯎꯝ ꯑꯗꯨꯗꯤ ꯑꯣꯏꯔꯝꯅꯤꯗ
ꯑꯗꯨꯐꯥꯎꯗꯤ ꯆꯨꯝꯃꯤꯅꯦ
ꯍꯤ ꯍꯤꯖꯤ ꯌꯥꯎꯋꯦꯀꯣ ꯋꯣꯔ꯭ꯗ ꯃꯅꯨꯡꯗ
ꯌꯦꯆꯔꯦ
ꯍꯜꯂꯣ
ꯑꯗꯨꯗꯤ ꯑꯩꯅ ꯈꯜꯂꯤꯁꯦ ꯑꯩꯅ ꯈꯜꯂꯤꯁꯦ ꯆꯨꯝꯃꯦ ꯑꯗꯨꯗꯤ
ꯎꯝ ꯑꯩꯗꯤ ꯌꯦꯡꯅꯤꯡꯈ꯭ꯔꯦꯗ ꯅꯪꯅ ꯈꯜꯂꯤꯕꯗꯨ ꯆꯨꯝꯔꯝ ꯑꯗꯨꯗꯤ ꯐꯩꯅꯦ
ꯑꯩ ꯇ꯭ꯔꯥꯞ ꯌꯥꯝ ꯈꯪꯗꯤ ꯈꯪꯕꯅꯦ ꯑꯗꯨꯕꯨ ꯈꯪꯗꯦ ꯑꯩ ꯑꯍꯥꯟꯕ ꯑꯜꯏ ꯍꯥꯎꯕ ꯍꯕ ꯋꯥ ꯑꯣꯏꯕꯗꯨꯗ ꯌꯥꯝꯅ ꯑꯩꯅ ꯈꯪꯕ ꯀꯃꯟ ꯑꯣꯏꯕ ꯃꯈꯩꯗꯤ ꯑꯝꯇ ꯑꯣꯏꯔꯝꯗꯕꯗꯣ ꯈꯤꯇꯪꯗꯤ ꯉꯛꯈ꯭ꯔꯦ ꯑꯗꯨꯝ
ꯎꯝ
ꯑꯩ ꯇꯥꯡꯈꯨꯜꯒꯤ ꯏꯁꯩ ꯌꯥꯝ ꯄꯥꯝꯃꯦ ꯑꯃ ꯇꯥꯡꯈꯨꯜꯒꯤ ꯏꯁꯩ ꯑꯃ ꯇꯥꯔꯦ ꯑꯗꯨ ꯌꯥꯝ ꯄꯥꯝꯃꯦ
ꯀꯔꯝꯕ
ꯎꯝ ꯑꯦ ꯍꯣꯏ ꯃꯅꯨꯡꯗꯂꯥꯎꯊꯣꯛꯈ꯭ꯔꯦ
ꯎꯝ ꯎꯝ ꯎꯝ ꯀꯣꯡ ꯌꯥꯎ ꯅꯥꯎꯗꯣ ꯍꯩꯔꯣꯏꯑꯦ ꯑꯩꯗꯤ
ꯑꯥ
ꯈꯪꯉꯦꯕ ꯏꯁꯩꯗꯨꯒꯤ ꯇꯥꯏꯇꯜꯗꯣ ꯈꯪꯉꯦꯕ
ꯑꯣ ꯑ ꯈꯣꯡꯌꯥꯎꯅꯥꯎꯅ ꯍꯥꯏꯕ꯭ꯔꯣ
ꯎꯝ ꯎꯝ ꯏꯅꯥꯎꯅꯨꯄꯤꯈꯣꯏ ꯑꯗꯣ ꯇꯤꯆꯔꯁ ꯗꯦꯗ ꯗꯥꯟꯁ ꯇꯧꯕ ꯅꯨꯄꯥꯒ ꯐꯖꯕꯅꯤ
ꯑꯩ ꯌꯥꯝ ꯄꯥꯝꯃꯦ ꯑꯗꯨ ꯏꯁꯩꯗꯣ ꯌꯥꯝ ꯅ ꯅꯨꯡꯁꯤ ꯏꯁꯩꯗꯣ ꯂꯥꯏꯛ
ꯎꯝ
ꯌꯥꯝꯅ ꯆꯤꯟ ꯑꯣꯏꯕ ꯄꯥꯏꯞ ꯑꯃ ꯄꯤ
ꯎꯝ ꯏꯁꯩꯗꯤ ꯐꯖ ꯐꯖꯕ ꯂꯩꯕꯅꯦ ꯑꯗꯨꯝ
ꯎꯝ ꯑꯗꯣ ꯑꯩꯅ ꯇꯥꯕꯗ ꯇꯥꯡꯈꯨꯜꯒꯤ ꯑꯗꯨꯃꯈꯛ ꯇꯥꯏ ꯃꯅꯤꯄꯨꯔꯤ ꯏꯁꯩ ꯇꯥꯕ ꯅꯠꯇ꯭ꯔꯣ ꯅꯪꯁꯨ
ꯇꯥꯏꯌꯦ ꯍꯥꯏꯗꯤ ꯑꯗꯨꯝ ꯑꯌꯥꯝꯕ ꯇꯥꯕꯅꯦ
ꯀꯩ ꯏꯁꯩ ꯇꯥꯔꯤꯒꯦ
ꯎꯝ ꯑꯩ ꯌꯥꯝꯃꯤꯍꯦ ꯑꯩꯗꯤ
ꯑ ꯏꯁꯩ ꯍꯥꯏꯔꯅꯣ ꯀꯩ ꯁꯤꯡꯒꯔ ꯅꯈꯣꯏ ꯅꯪꯒꯤ ꯐꯦꯕꯣꯔꯥꯏꯠ ꯁꯤꯡꯒꯔꯗꯤ ꯀꯩꯅꯣ
ꯎꯝ ꯑꯩꯗꯤ ꯆꯟ ꯅꯤꯡꯊꯧꯁꯨ ꯄꯥꯝꯃꯤ ꯑꯗꯨꯒ ꯑꯖꯤ ꯃꯩꯁꯅꯥꯝꯁꯨ ꯄꯥꯝꯃꯤ
ꯑꯣ
ꯎꯝ ꯑꯇꯣꯞꯄꯗꯤ ꯑꯩ ꯃꯤ ꯄꯥꯛ ꯈꯪꯗꯦꯗ
ꯐꯦꯂꯤꯛꯁꯇꯤ ꯈꯪꯗꯕ꯭ꯔꯣ
ꯍꯥ
ꯐꯦꯂꯤꯛꯁ
ꯑꯥꯎ ꯈꯪꯉꯤ ꯈꯪꯉꯤ ꯑꯗꯨꯁꯨ ꯇꯥꯕ ꯑꯗꯨꯝ ꯅꯨꯡꯉꯥꯏꯕꯅꯤ
ꯆꯂꯤ ꯑꯨꯂꯤ ꯇꯣꯄꯥ ꯋꯥꯠꯅꯦ ꯃꯥꯅ ꯆꯂꯤꯁꯨ
ꯎꯝ
ꯏꯄꯤꯁꯟꯅꯤ ꯚꯦꯟꯗꯥ
ꯎꯝ ꯑꯗꯨꯗꯤ ꯃꯥꯒꯤ ꯏꯁꯩ ꯑꯃ ꯁꯥꯔꯛꯑꯣꯅꯦ
ꯏꯁ ꯑꯥ ꯅꯪ ꯍꯥꯟ ꯁꯛꯑꯣꯅꯦ ꯑꯗꯨꯒꯥ ꯑꯩ ꯁꯛꯂꯛꯀꯦ
ꯏ ꯑꯩꯗꯤ ꯐꯤꯂꯤꯁꯀꯤꯗꯤ ꯄꯥꯛ ꯇꯥꯗꯕꯗꯣ
ꯑꯩꯗꯤ ꯍꯧꯖꯤꯛꯁꯨ ꯃꯇꯦꯛ ꯑꯃ ꯉꯪ ꯉꯪꯊꯣꯛꯈ꯭ꯔꯦꯗꯅꯥ
ꯀꯔꯤ ꯍꯥꯏꯕꯔꯥ ꯑꯃ ꯑꯗꯨꯁꯨ ꯃꯥꯅ ꯁꯛꯄ ꯅꯠꯇ꯭ꯔꯣ ꯈꯪꯍꯧꯗ ꯃꯤꯐꯝꯗ ꯂꯦꯝ ꯂꯝꯕ ꯍꯥꯏꯕꯗꯣ
ꯋꯥꯎ ꯑꯥꯏ ꯅꯪ ꯒꯨꯗ ꯕꯣꯏ ꯆꯒꯦꯁꯤ ꯑꯥꯎ ꯅꯪ